ꯇꯥ ꯑ ꯇꯥꯕ꯭ꯔꯥ
ꯇꯥꯏꯌꯦ
ꯆꯥꯛ ꯆꯥꯔꯕꯣ
ꯆꯥꯔꯦ ꯀꯩꯗꯧꯔꯤꯅꯣ
ꯃꯄꯥꯟꯗ ꯂꯦꯞꯄꯤ
ꯇꯨꯝꯂꯕꯣ ꯇꯨꯝꯗ꯭ꯔꯤꯕꯣ
ꯇꯨꯝꯗ꯭ꯔꯤ
ꯀꯩ ꯍꯤꯟꯖꯥꯡ ꯆꯥꯒꯦ
ꯉꯁꯤꯗꯤ ꯑꯦꯟꯁꯥꯡꯁꯦ ꯍꯥꯎꯃꯟꯗꯅ ꯈꯥꯃꯦꯟꯒ ꯑꯂꯨꯒ ꯀꯥꯡꯁꯣꯏ ꯆꯥꯏꯌꯦ ꯅꯪꯗꯤ ꯀꯔꯤ ꯃꯊꯦꯜ ꯆꯥꯔꯒꯦ
ꯑꯩꯔꯣ ꯉꯁꯤ ꯑꯩꯈꯣꯏ ꯆꯥꯕꯗꯨꯕꯨ ꯀꯛꯁꯣꯏ
ꯀꯔꯤ ꯀꯥꯡꯁꯣꯏ
ꯀꯔꯤ ꯀꯥꯡꯁꯣꯏꯅꯣ ꯈꯣꯏ ꯉꯁꯥꯏ ꯆꯥꯕꯗꯣ ꯀꯥꯎꯕꯨ ꯀꯥꯎꯈ꯭ꯔꯦꯗ ꯀꯣꯛꯁꯤ ꯌꯥꯗꯔ꯭ꯦꯅꯦ ꯅꯕꯦꯝꯃ ꯑꯩꯍꯥꯛꯁꯦ ꯌꯥꯗ꯭ꯔꯦ ꯌꯥꯗ꯭ꯔꯦ ꯂꯋꯥꯏꯒꯤ ꯀꯣꯛ ꯆꯪꯉꯦ
ꯎꯝ ꯌꯥꯏ ꯌꯥꯏ ꯅꯪ ꯉꯁꯤ ꯊꯕꯛ ꯆꯠꯄ꯭ꯔꯣ
ꯆꯜꯂꯦ ꯊꯕꯛ ꯄꯨꯂꯨꯇꯤꯒꯤ ꯁꯛꯇꯄꯤ ꯌꯥꯗ ꯑ ꯊꯕꯛ ꯑꯗꯨꯝ ꯃꯔꯨꯅꯦ ꯑꯩꯈꯣꯏꯗꯤꯌꯦ ꯑ ꯊꯕꯛ ꯌꯥꯎꯗꯗꯤꯌꯦ ꯍꯤꯡꯕ ꯉꯝꯗꯌꯦ
ꯎꯝ ꯄꯨꯡ ꯀꯌꯥ ꯄꯨꯡ ꯀꯌꯥꯗ ꯍꯧꯒꯠꯂꯒ ꯆꯠꯂꯤꯕ
ꯅꯪꯒꯤ ꯍꯧꯒꯠꯄꯗꯒꯤ ꯇꯧꯕ ꯊꯕꯛ ꯃꯌꯥꯝꯗꯣ ꯍꯥꯏꯔꯛꯑꯣ
ꯀꯔꯤꯅꯣ ꯍꯥꯏꯁꯤꯕꯣ ꯑꯗꯨ ꯃꯌꯥꯝꯗꯣ ꯍꯥꯏꯔꯛꯈꯤꯗ꯭ꯔꯣ ꯍꯥꯏꯁꯤꯕꯣ ꯑꯗꯨꯝꯅꯗꯨꯁꯨ ꯑꯇꯣꯞꯄ ꯋꯥꯔꯤ ꯁꯥꯟꯅ ꯂꯣꯏꯔꯦ ꯀꯩꯅꯣ ꯋꯥꯨ ꯋꯥꯠꯄꯅꯗꯤ ꯀꯩꯅꯣ
ꯑꯗꯣ ꯁꯥꯔꯗ ꯋꯥꯔꯤꯗꯣ ꯁꯥꯔꯛꯑꯣꯁꯦ ꯀꯔꯤ ꯋꯥꯔꯤꯅꯣ ꯈꯪꯗꯦ ꯂꯥꯢꯒꯤ ꯋꯥꯔꯤꯔ ꯅꯤꯡꯊꯧ ꯋꯥꯔꯤꯔꯥ
ꯅꯤꯡꯊꯧ ꯋꯥꯔꯤꯗꯤ ꯇꯜꯂꯦꯕ ꯁꯕ ꯏꯗꯤ ꯀꯔꯤꯅ ꯁꯤ ꯑꯗꯨꯝ ꯏꯆꯝ ꯆꯝꯅ ꯁꯥꯟꯅꯕ ꯌꯥꯏ ꯀꯩꯅꯣ ꯅꯪ ꯂꯥꯏꯒꯤ ꯋꯥꯔꯤ ꯇꯤꯟꯒꯤ ꯋꯥꯔꯤ ꯑꯗꯨ ꯑꯗꯥꯏꯒꯤ ꯁꯥꯟꯅꯗꯁꯨ ꯌꯥꯅꯤ ꯀꯩꯅꯣ
ꯑ ꯋꯥꯔꯤꯔꯤ ꯍꯥꯏꯏꯁꯤ ꯃꯤꯅꯤ ꯇ ꯀꯥ ꯍꯦꯟꯅ ꯁꯥꯟꯅꯗꯣꯏꯅꯦ ꯀꯩꯅꯣ ꯍꯧꯖꯤꯛ ꯃꯤꯅꯤꯠ ꯑꯃ ꯑꯅꯤ ꯈꯛꯇ ꯉꯥꯏꯔꯤ ꯍꯥꯏꯔꯛꯑꯣ
ꯅꯦꯠꯋꯥꯛꯁꯦ ꯅꯨꯡꯉꯥꯏꯇꯕꯅꯦ ꯍꯧꯖꯤꯛꯀꯤ ꯃꯤꯅꯤꯠ ꯀꯌꯥ ꯆꯠꯂꯒꯦ ꯍꯥꯏꯁꯤꯀꯣ ꯃꯤꯅꯤꯠ ꯇꯔꯥꯐꯧ ꯀꯌꯥꯃꯨꯛ ꯀꯨꯏꯗꯣꯏꯔꯤꯒꯦ ꯈꯪꯍꯧꯔꯣꯏ
ꯎ ꯑꯗꯨ ꯅꯪꯅ ꯈ꯭ꯋꯥꯏꯗꯒꯤ ꯄꯥꯝꯖꯕ ꯋꯥꯔꯤ ꯑꯃ ꯁꯥꯔꯛꯎꯔꯒ ꯑꯗꯨ ꯇꯥꯔꯗꯕꯅꯤ
ꯑꯥ ꯑꯟꯖꯨ ꯋꯥꯔꯤꯒꯥꯏ ꯇꯣꯛꯈꯣꯠꯁꯦ ꯈꯗꯥꯡ ꯊꯥꯗꯁꯤ ꯁꯤ ꯀꯩꯅꯣꯒꯤ ꯍꯥꯏꯕꯗꯤ ꯂꯩ ꯅ ꯃꯤ ꯋꯥ ꯉꯥꯡꯅꯁꯦ ꯀꯩꯅꯣ ꯃꯤ ꯋꯥ ꯉꯥꯡꯅ ꯁꯤ ꯀꯩꯅꯣ ꯃꯤ ꯋꯥ ꯉꯥꯡꯅꯕ ꯃꯗ ꯈꯔ ꯅꯨꯡꯉꯥꯏꯅꯤ ꯀꯩꯅꯣ ꯀꯅꯥꯒꯤ ꯍꯥꯟꯅꯣ ꯇꯣꯒ ꯉ ꯁꯤ ꯍꯥꯏ ꯎ
ꯑꯅꯦ ꯅꯪ ꯅꯪꯒꯤ ꯑꯄꯥꯝꯕ ꯑꯃ ꯈꯜꯂꯛꯑꯣ ꯍꯧꯖꯤꯛ ꯉꯥꯡꯊꯔꯗꯕꯅꯦ
ꯀꯅꯥꯒꯤ ꯍꯥꯟꯅ ꯄꯨꯊꯣꯛꯑꯒ ꯉꯥꯡꯁꯤꯔꯣ
ꯍꯝ ꯅꯪꯒꯤ ꯑꯄꯥꯝꯕꯒꯤ
ꯀꯔꯤ ꯋꯥꯔꯤ ꯁꯥꯟꯅꯁꯦ ꯍꯥꯏꯕ ꯃꯤꯅꯤꯠ ꯇꯔꯥ ꯁꯥꯟꯅꯒꯗꯕꯁꯨ ꯌꯥꯝ ꯂꯨꯗꯣꯏꯔꯦꯗ
ꯅꯤ ꯏꯅꯝꯃ ꯃꯗꯤ ꯅꯌꯨꯝꯗ ꯂꯩꯇ꯭ꯔꯣ
ꯍ ꯂꯩꯇꯦꯗ ꯑꯩꯅ ꯏꯅꯝꯃꯅ ꯏꯅꯝꯃ ꯂꯥꯛꯇꯦ ꯃꯥꯅ ꯃꯥ ꯊꯣꯛꯄ ꯑꯩꯅ ꯑꯩ ꯊꯣꯛꯄ ꯃꯣꯏꯅ ꯃꯣꯏ ꯊꯣꯛꯄ ꯑꯈꯣꯏꯅ ꯈꫭꯏ ꯊꯣꯛꯄ ꯃꯆꯥꯅꯨꯄꯥꯁꯨ ꯃꯃꯥ ꯃꯅꯥꯛꯇ ꯂꯩꯔꯅꯤ ꯀꯩꯅ
ꯃꯔꫭꯜꯒ ꯊꫭꯛꯇꯕ꯭ꯔꫭ
ꯃꯃꯥ ꯃꯇꯨꯡ ꯏꯜꯂꯤꯅꯤ ꯀꯩꯅꫭ
ꯃꯔꯣꯜ ꯊꯣꯛꯈ꯭ꯔꯕꯥꯕ
ꯈꯪꯗꯦ ꯃꯔꯣꯟ ꯊꯣꯛꯏꯔꯥ ꯊꯣꯛꯇꯔꯤꯕ꯭ꯔꯥ ꯄꯥꯎꯁꯨ ꯐꯥꯎꯅꯗꯕ ꯀꯨꯏꯔꯦꯅꯦ
ꯅꯌꯥꯝꯕꯗꯤ ꯁꯨꯡꯊꫭꯛ ꯊꫭꯔꯛꯇ꯭ꯔꯦ
ꯑꯗꯨꯗ ꯇ ꯑꯁ ꯑꯗꯨꯗ ꯇꯥꯛꯄꯁꯦ ꯃꯔꯨ ꯑꯣꯏꯅ ꯑꯩꯒꯤ ꯅꯨꯄꯥ ꯍꯥꯟꯅ ꯄꯤꯌꯨꯁꯦ ꯇꯣꯞꯄ ꯂꯥꯏꯔꯤꯁꯦ ꯅꯨꯡꯉꯥꯏ ꯅꯨꯡꯉꯥꯏꯕ ꯋꯥꯔꯤ ꯁꯥꯟꯅꯁꯤꯁꯦ
ꯄꯤꯔ ꯂꫭꯏꯔꯦ ꯀꯩꯅꫭꯅꯦ ꯗꯨꯒꯤ ꯋꯥ ꯖꯤꯒꯤ ꯋꯥꯗꯨꯕꯨ ꯄꯤꯔꯒ ꯂꯣꯏꯔꯦ ꯀꯩꯅꫭ
ꯄꯤꯌꫭ ꯑꯩꯕꯨ ꯅꯨ ꯑꯩꯕꯨ ꯅꯨꯡꯁꯤꯅ ꯇꯨꯕꯤꯒꯗꯕ ꯑꯩꯕꯨ ꯍ ꯂꯨꯅ ꯇꯧꯕꯤꯒꯗꯕ ꯀ
ꯎꯝ ꯎꯝ
ꯍ ꯍ ꯂꯩꯇꯅ ꯅꯨꯡꯁꯤꯅ ꯇꯕꯤꯒꯗꯕꯥ ꯑꯗꯨꯒꯨꯝ ꯕꯥ ꯃꯁꯛꯁꯨ ꯀꯌꯥ ꯊꯤꯗꯕ ꯍ ꯃꯁꯛꯁꯨ ꯑꯗꯨꯝ ꯌꯦꯡꯕ ꯌꯥꯕ ꯂꯥꯏꯔꯤꯛ ꯂꯥꯏꯁꯨꯁꯨ ꯈꯪꯕ ꯑꯗꯨꯒꯨꯝꯕ ꯅꯨꯄꯥ ꯄꯥꯝꯃꯤꯅꯦ ꯃꯤꯅ ꯅꯨꯄꯥ ꯄꯥꯀꯣꯏ ꯀꯣꯏꯅꯔꯒ ꯑꯩꯅ ꯀꯣꯏꯗꯅ ꯂꯩꯔꯤꯖꯦ꯫ ꯅꯨꯡꯉꯥꯏꯇꯦꯅꯦ꯫ ꯅꯆꯦ ꯑꯩꯍꯥꯛꯄꯨ ꯌꯦꯡꯕ ꯉꯝꯂꯤꯕꯔꯥ ꯅꯆꯦ ꯑꯩꯍꯥꯛꯄꯨ ꯌꯦꯡꯕ ꯉꯝꯂꯤꯕ ꯅꯣꯏꯕꯣ? ꯑꯉꯥꯡ ꯑꯉꯥꯡ ꯁꯨꯏꯅꯥꯎ ꯁꯨꯏꯅꯥꯎꯅꯨ ꯄꯥꯎ ꯑꯉꯥꯡ ꯁꯨꯏꯅꯥꯎ ꯁꯨꯏꯅꯥꯎꯅꯨ ꯃꯤ ꯀꯣꯏꯅꯔ ꯀꯥꯟꯁꯤꯗ ꯑꯩ ꯍꯥꯟꯅ ꯁꯦꯝꯕꯤꯌꯨꯁꯦ ꯃꯔꯨ ꯑꯣꯏꯅ꯫ ꯑꯉꯥꯡ ꯁꯨꯣꯏꯅꯥꯎꯅ ꯄꯝꯃꯌꯨ ꯃꯌꯨꯝ ꯄꯟ ꯃꯌꯨꯝ ꯄꯥꯟꯕꯅ ꯍꯥꯜꯂꯅꯤ꯫
ꯎꯝ ꯃꯥꯅꯦ ꯑꯗꯨꯖꯨ ꯫
ꯑꯗꯨꯅꯦ ꯑꯩꯅ ꯃꯔꯨ ꯑꯣꯏꯅ ꯅꯨꯄꯥꯕꯤ ꯌꯥꯎ
ꯄꯤꯒꯦ - ꯄꯤꯒꯦ ꯍꯌꯦꯡ ꯍꯪꯆꯤꯠ ꯇꯥ ꯉꯥꯏꯔꯣꯅꯦ ꯄꯤꯔꯛꯇꯣꯏꯅꯤ꯫
ꯏꯁ ꯌꯥꯔꯦ ꯊꯣꯡꯃꯣꯒꯦ ꯑꯉꯥꯡꯁꯤꯡ ꯑꯣꯏꯔꯣꯏ ꯅꯞꯆꯣꯕꯤꯁꯤꯡꯗꯤ ꯄꯥꯝꯗꯦꯍꯦ ꯑꯣꯏꯔꯣꯏꯗꯕ ꯑꯉꯥꯡ ꯊꯉ ꯎꯝ ꯑꯉꯥꯡ ꯍꯥꯏꯕꯗꯤ ꯑꯉꯥꯡꯁꯤꯡ ꯄꯥꯝꯖꯗꯦ ꯍꯥꯏꯕ ꯒ꯭ꯌꯥꯟ ꯇꯥꯕ ꯂꯩ ꯂꯩꯗꯅꯥ ꯑ ꯀꯥ ꯍꯦꯟꯅꯥ ꯑꯍꯟ ꯑꯣꯏꯕꯁꯨ ꯄꯥꯝꯗꯦꯗꯥ꯫ ꯂꯦꯡꯒꯥ ꯁꯨꯝ ꯅꯠꯇꯕ ꯑꯩꯉꯣꯟꯗꯒꯤ ꯆꯍꯤ ꯑꯃ ꯅꯠꯇ꯭ꯔꯒ ꯑꯅꯤ ꯍꯟꯕ꯫ ꯃꯁꯛꯁꯨ ꯐꯖꯕ, ꯃꯤꯁꯨ ꯋꯥꯡ ꯃꯤ ꯅꯦꯝꯕꯗꯤ ꯄꯥꯝꯗꯦ꯫
ꯑꯥ ꯍꯣꯏ- ꯍꯣꯏ - ꯍꯣꯏ ꯅꯪ ꯍꯧꯖꯤꯛ ꯍꯥꯏꯔꯤ ꯃꯌꯥꯝꯗꯣ ꯑꯩ ꯂꯣꯏꯅꯃꯛ ꯇꯥꯥꯁꯜꯂ ꯂꯩꯕꯤꯒꯅꯤ꯫
ꯅꯨꯄꯤꯗꯨꯕ ꯌꯥꯔꯔꯣꯏ ꯋꯥꯀꯠꯂꯛꯇꯣꯏꯅꯤ ꯑꯁ ꯀꯔꯤ ꯅꯨꯄꯥꯅꯅ ꯂꯩꯔꯦ ꯅꯨꯄꯥ ꯀꯣꯏꯅꯤꯡꯗꯦ ꯅꯨꯄꯥ ꯀꯣꯏꯗꯁꯨ ꯌꯥꯅꯤꯅ ꯅꯨꯄꯥ ꯀꯣꯏꯅ ꯂꯣꯏ ꯁꯤꯒꯗꯕ ꯂꯩꯇꯦ꯫ ꯃꯥꯡꯖꯅꯕ ꯂꯩꯔꯤ ꯅꯨꯄꯥ ꯀꯣꯏꫪ ꯇꯥꯁ
ꯎꯝ꯫
ꯀꯣꯏꯅ ꯂꯩꯕ ꯐꯔꯦ꯫ ꯍꯌꯦꯡꯋꯥꯏ ꯑꯩꯒꯤꯅꯤ ꯍꯥꯏꯕ ꯑꯃ ꯂꯥꯛꯁꯅꯤ꯫
ꯂꯥꯛꯇꯣꯏꯅꯦ ꯀꯩꯅꯣ ꯑꯗꯨꯒꯤꯗꯤ ꯌꯥꯝ ꯂꯥꯛꯇꯣꯏꯅꯦ꯫ ꯇꯔꯥ ꯀꯨꯟ ꯂꯥꯛꯄꯗ ꯑꯃ ꯈ꯭ꯋꯥꯏꯗꯤ ꯑꯐꯕꯗꯨ
ꯑꯗꯨꯕꯨ ꯇꯔꯥ ꯀꯨꯟꯗꯤ ꯂꯛ ꯅꯤ ꯑꯗꯨꯕꯨ ꯆꯍꯤꯗꯨꯗꯤ ꯌꯥꯗ꯭ꯔꯦꯍꯦ ꯐꯥꯒꯤ- ꯐꯥꯒꯤ ꯆꯍꯤꯗꯤ ꯑꯥ ꯌꯧꯔꯦꯍꯦ! ꯑꯃ ꯅꯤ ꯉꯥꯏꯔꯤꯉꯩꯗ꯫ ꯉꯥꯏꯔꯤ ꯑꯩꯗꯤ ꯆꯍꯤ ꯉꯥꯏꯔꯤꯉꯩꯩꯅ ꯆꯍꯤ ꯅꯤꯐꯨ ꯌꯧꯁꯤꯟꯈꯤꯗꯅ
ꯑꯦ ꯌꯧꯔꯣꯏ ꯌꯧꯔꯣꯏ ꯌꯧꯍꯟꯕ ꯌꯥꯄꫭꯠ ꯅꯦꯠꯇꯦꯗ ꯍꯧꯖꯤꯛ ꯁꯥ ꯊꯕꯛ ꯈꯔ ꯄꯤꯁꯜꯂꯛ ꯆꯩꯅꯤ ꯋꯥꯔꯅ ꯋꯥꯅ ꯀꯦꯝ ꯈꯜꯂꯨꯅꯨ ꯍꯧꯖꯤꯛ ꯑꯦꯛꯁꯟ ꯄꯥꯜꯂꯥꯛ ꯇꫭꯏ ꯎꯝ
ꯅꯨꯄꯥ ꯐꯕ ꯄꯥꯝꯃꯤꯀꯣ ꯐꯠꯇꯕꯗꯤ ꯄꯥꯝꯗꯦ ꯀꫭ
ꯑꯐꯕꯅꯦ ꯍꯧꯖꯤꯛ ꯊꯤꯗꯣꯏꯁꯦ
ꯅꯤꯁ ꯆꯗꯕ ꯄꯥꯝꯃꯤ ꯀꫭ
ꯍꯣꯏ ꯑꯗꯨꯁꯨ ꯑꯆꯨꯝꯕꯅꯤ ꯎꯝ ꯑꯐꯕ ꯂꯨꯅ ꯇꯧꯒꯗꯕ ꯒ꯭ꯌꯥꯟ ꯇꯥꯕ
ꯃꯥꯉ
ꯅꯣꯏ ꯅꯣꯏ ꯃꯥꯗꯤ ꯇꯨꯝꯈ꯭ꯔꯕꯣ
ꯎꯝ ꯇꯨꯝꯃꯝ ꯈꯤꯔꯣꯏ ꯐꯣꯟ ꯌꯦꯡ ꯂꯝꯈꯤꯅꯤ ꯑꯗꯨ ꯍꯥꯏꯒ ꯅꯣꯏ ꯏꯃꯥ ꯕꯥꯕꯥ ꯗꯤ ꯂꯩꯔꯕꯣ ꯑꯗꯨꯨꯗ
ꯂꯩꯌꯦ ꯂꯩꯌꯦ ꯁꯤꯗ ꯂꯥꯟ ꯇꯧꯕꯅꯤꯅ ꯌꯨꯝꯗ ꯂꯩꯔꯤꯅꯤ
ꯑꯣ
ꯌꯨꯝꯗ ꯂꯩꯔꯦ ꯎꯄꯥꯏ ꯂꯩꯇꯦ
ꯎꯝ ꯃꯤꯅꯤꯠ ꯀꯌꯥꯕꫭ ꯆꯠꯈꯔꯒꯦ ꯋꯥꯂꯤꯕꫭ
ꯋꯥꯂꯤ ꯋꯥꯂꯤ
ꯍꯗꯔꯦꯅ
ꯑꯁ ꯑꯩꯈꯣꯏ ꯑꯥꯗꯨꯁꯨ ꯆꯤꯡꯗꯨꯗꯁꯨ ꯃꯤ ꯑꯇ ꯂꯩꯇ꯭ꯔꯦꯕ
ꯃꯤ ꯂꯣꯏꯅ ꯀꯩꯅꯣ ꯇꯧꯔꯝꯃꯣ ꯍꯣꯡꯗꯔꯕꯣ ꯅꯣꯏ ꯅꯣꯏ ꯁꯥ ꯁꯔꯤ ꯀꯕꯤꯨꯦ ꯍꯤꯟꯖꯥꯡ ꯅꯥꯄꯤ ꯊꯥꯏ ꯍꯥꯏꯔꯗꯤ ꯀꯃꯥꯏ ꯇꯧꯔꯦ
ꯑꯗꯨꯗꯤ ꯃꯌꯥꯝ ꯍꯧꯔꯒ ꯂꯩꯍꯧꯔꯦꯗꯅ ꯀꯩꯗꯧꯔꯨꯅꯤ ꯑꯗꯨꯗꯤ ꯄꯨꯔꯒ ꯆꯠꯄ ꯌꯥꯗꯕ ꯄꯣꯠ ꯑꯣꯏꯕꯅꯤꯅ ꯌꯨꯝꯗꯨꯁꯨ ꯂꯩꯍꯧꯔꯦ ꯌꯨꯝꯒꯤ ꯃꯅꯨꯡꯗꯨꯗ ꯊꯥꯡꯕ ꯌꯥꯗꯕ ꯄꯣꯠ ꯃꯌꯥꯝꯁꯨ ꯂꯣꯏ ꯂꯩꯍꯧꯔꯦ ꯀꯨꯀꯤꯗ ꯅꯛꯑꯕꯅꯤꯅ ꯒꯥꯔꯤ ꯎꯄꯥꯏ ꯂꯩ
ꯑꯗꯨꯝ ꯃꯣꯏꯅ ꯂꯧꯔꯣꯏꯗ꯭ꯔꯣ ꯄꯣꯠ ꯆꯩꯁꯤꯡꯗꯨꯗꯤ
ꯈꯪꯗ꯭ꯔꯦꯗ ꯃꯣꯏꯅ ꯍꯨꯔꯥꯟꯒꯦꯔꯥ ꯀꯔꯤ ꯇꯧꯒꯦꯔꯥ ꯒ꯭ꯌꯥꯟ ꯇꯥꯗ꯭ꯔꯦ ꯀꯩꯅꯣꯝꯃꯗꯤ ꯊꯣꯔꯛꯑꯅꯤ
ꯑꯗꯨꯗ ꯈꯨꯟ ꯀꯌꯥꯅꯣ ꯇꯥꯏ ꯍꯥꯏꯕꯗꯨ ꯂꯣꯏꯅ ꯑꯃꯨꯛ ꯌꯨꯝꯗ ꯍꯣꯡꯗꯔꯕ
ꯎꯝ ꯂꯣꯏꯅ ꯍꯣꯡꯅꯔꯦ ꯑꯗꯨꯒ ꯃꯌꯨꯝ ꯃꯌꯨꯝꯗꯤ ꯂꯣꯏ ꯂꯩꯍꯧꯔꯦ ꯄꯣꯠ ꯆꯩꯩ ꯊꯥꯡꯕ ꯌꯥꯗꯕ ꯃꯌꯥꯝꯗꯨꯒ ꯂꯣꯏ ꯂꯩꯍꯧꯔꯦ
ꯅꯣꯏꯒꯤ ꯄꯣꯠꯆꯩ ꯊꯥꯡꯕ ꯌꯥꯗꯕ ꯀꯩꯀꯩ ꯂꯩꯍꯧꯒꯦ ꯍꯥꯏꯁꯦ
ꯑꯩꯈꯣꯏꯒꯤ ꯆꯥꯛ ꯊꯣꯡꯕꯒꯤ ꯀꯔꯤ ꯂꯩꯗꯅ ꯊꯝꯐꯝ ꯐꯃꯨꯡ ꯎꯄꯨ ꯑꯗꯨꯁꯤꯡ ꯂꯣꯏ ꯂꯩꯍꯧꯔꯤ ꯀꯩꯅꯣꯍ ꯊꯥꯡꯕ ꯌꯥꯗꯕ ꯃꯌꯥꯝ ꯂꯩꯍꯧꯔꯅꯤ
ꯎꯄꯨ ꯐꯥꯎ ꯀꯔꯝꯃꯥꯏꯅ ꯄꯨꯈꯂꯤꯕ
ꯎꯝ ꯗꯤꯌꯥꯏ ꯇꯧꯔꯒ ꯄꯨꯈꯠꯂꯤꯅꯤꯅꯦ ꯃꯇꯝꯗꯨꯗꯗꯤ ꯏꯔꯥꯡ ꯇꯧꯗꯕꯅꯤꯅ ꯄꯨꯈꯠꯂꯦ ꯅꯣꯏꯁꯨ ꯅꯍꯥꯟ ꯁꯨꯇꯤ ꯈꯔ ꯂꯩꯕ ꯃꯇꯝꯗꯨꯗ ꯆꯤꯡꯗ ꯑꯃꯠꯇ ꯀꯥꯔꯒ ꯑꯩꯈꯣꯏ ꯃꯌꯥꯝ ꯄꯨꯜꯂꯒ ꯑꯩꯈꯣꯏꯒꯤꯗ ꯌꯦꯡꯕ ꯂꯥꯛꯑꯣ ꯍꯥꯏꯔ ꯀꯧꯔꯨꯁꯨ ꯅꯣꯏ ꯃꯌꯥꯝꯁꯨ ꯑꯃꯠꯇ ꯂꯥꯛꯇ꯭ꯔꯦ ꯍꯧꯖꯤꯛꯇꯤ ꯂꯥꯟ ꯂꯥꯛꯄꯅ ꯍꯥꯜꯂꯦꯗꯣ
ꯑꯗꯨꯕꯨ ꯍꯥꯏꯕ ꯅꯣꯏ ꯑꯗꯨꯗ ꯀꯩꯅꯣ ꯇꯧꯒꯗꯕ ꯑꯣꯏꯔꯕ ꯑꯣꯏꯕꯗꯤꯅ ꯍꯥꯏꯕꯗꯤ ꯂꯩꯗꯅ ꯑꯗꯨꯒꯨꯝꯕ ꯄꯣꯠꯆꯩ ꯁꯤꯡꯗꯤ ꯄꯨꯣꯛꯈꯠꯇꯕꯤꯗ ꯑꯗꯨꯝ ꯌꯥꯅ ꯌꯥꯅ ꯃꯇꯝ ꯈꯔ ꯂꯩꯅꯤꯡꯉꯥꯏꯒꯤ ꯇꯧꯅꯤ ꯍꯥꯏꯗ ꯇꯣ ꯇꯧ ꯇꯝꯕ ꯉꯝꯗꯕꯗꯨꯕꯨ ꯄꯣꯠ ꯆꯩꯁꯤꯡꯗꯨ ꯄꯥꯝꯃꯨꯗ꯭ꯔꯣꯕ
ꯑꯗꯨꯅꯦ ꯄꯥꯝꯃꯨꯋꯦ ꯑꯁ ꯀꯔꯤ ꯎꯄꯥꯏ ꯂꯩ ꯃꯊꯥ ꯁꯥꯔꯤꯅꯤ ꯄꯣꯠ ꯆꯩꯁꯤꯡꯗꯨꯗꯤ ꯂꯥꯏꯕꯅꯤ ꯌꯨꯝ ꯁꯥꯕꯗ ꯆꯪꯈꯤꯕ ꯃꯌꯥꯝ ꯐꯒꯤꯅ ꯅꯠꯇꯦ
ꯑꯗꯨꯅꯦ ꯍꯥꯏꯁꯦ ꯅꯣꯏꯒꯤ ꯖꯤꯡꯒꯅ ꯀꯨꯞꯇ꯭ꯔꯣ
ꯖꯤꯡꯒꯅ ꯀꯨꯞꯄꯦ ꯖꯤꯡꯒꯅ ꯀꯨꯞꯄꯁꯨ ꯄꯩꯁꯥꯗꯤ ꯆꯪꯉꯤꯅꯦ ꯀꯩꯅꯣ ꯃꯤꯁꯇ꯭ꯔꯤ ꯆꯥꯔꯖꯅꯦ ꯀꯩ ꯀꯩꯅꯣ ꯃꯌꯥꯝ
ꯆꯥꯔꯦ ꯃꯣꯏ ꯀꯨꯀꯤ ꯃꯌꯥꯝ ꯂꯩꯔꯝꯂꯅꯤꯗ
ꯍꯣꯏ ꯈꯪꯗꯦ ꯌꯦꯡꯁꯤꯟꯕ ꯈꯔꯗꯤ ꯍꯥꯏꯕꯕꯨ ꯈꯨꯟ ꯅꯛꯄꯁꯤꯡꯗꯣ ꯑꯗꯨꯁꯤꯡꯅꯗꯤ ꯈꯔꯗꯤ ꯌꯦꯡꯁꯜꯂꯦꯗꯤ ꯍꯥꯏꯕꯅꯣ ꯑꯗꯨꯕꯨ ꯈꯪꯗꯅꯦ
ꯀꯅꯥꯅ ꯈꯪꯕꯅꯣ ꯈꯨꯟ ꯅꯛꯄꯁꯤꯡꯅ ꯃꯣꯏꯅ ꯑꯃꯨꯛ ꯂꯧꯁꯤꯟꯕꯤꯗꯅ
ꯎꯝ ꯃꯣꯏꯅꯗꯤ ꯇꯧꯗꯤ ꯇꯧꯔꯣꯏꯗ
ꯑꯁ ꯄꯥꯝꯃꯨꯢꯗ
ꯎꯝ ꯄꯥꯝꯃꯨꯢꯍ
ꯉꯥꯅꯨ ꯌꯦꯟꯗꯨꯗꯤ ꯀꯩ ꯀꯩ ꯂꯣꯏ ꯍꯥꯏꯕꯗꯨ ꯂꯣꯏꯗ꯭ꯔꯕꯣ
ꯂꯣꯏꯗ꯭ꯔꯦ ꯑꯗꯨ ꯈꯔ ꯄꯨꯊꯔꯒ ꯑ ꯂꯟꯁꯤꯜꯂꯨꯍꯣꯏꯗ ꯂꯣꯏꯅ ꯊꯝꯃꯦ
ꯑꯣ
ꯎꯝ
ꯍꯣꯏ ꯏꯟꯖꯥꯡ ꯅꯥꯄꯤꯗꯨꯗꯤ ꯑ ꯀꯩꯅꯣ ꯇꯧꯕ ꯌꯥꯕ